ꯍ ꯇꯥꯏꯑꯦ
ꯀꯔꯤ ꯇꯎ꯭ꯔꯣ ꯅꯪꯕꯣ
ꯑꯩ ꯂꯩꯌꯦ ꯁꯨ ꯇꯧꯗꯦ
ꯂꯩꯌꯦ ꯍꯥꯏꯕꯗꯤ ꯀꯗꯥꯏꯗꯔꯣ ꯂꯩꯁꯥꯕꯤꯒꯤ ꯌꯨꯝꯗꯨꯔꯣ
ꯇꯦ ꯌꯨꯝꯗ ꯂꯩ ꯍꯥꯏꯕ
ꯇꯝꯕ꯭ꯔꯅꯦ
ꯗ ꯍꯧꯁꯛꯇꯁ ꯊꯕꯛ ꯑꯃ ꯆꯠꯂꯒ ꯍꯜꯂꯛꯑꯦ
ꯀꯔꯤ ꯊꯕꯛꯔ
ꯀꯣꯏꯔꯨꯕ ꯍ ꯊꯕꯛ ꯍꯥꯏꯕꯕꯨ ꯀꯣꯏ ꯀꯣꯏꯕ
ꯈꯔ ꯏꯟꯖꯥꯡ ꯆ ꯍꯥꯕ꯭ꯔꯕ
ꯑꯩꯈꯣꯏ ꯆꯕꯗꯨ ꯍꯋꯥꯏ ꯆꯄ ꯆꯥꯏ
ꯁ ꯃꯅꯥꯏꯅꯦꯈꯣꯏꯁ
ꯑꯁ ꯀꯔꯤꯒꯤꯅꯣ
ꯅꯪ ꯑꯩ ꯆꯥꯕꯀꯔꯤ ꯆꯥꯕ꯭ꯔꯅꯦ
ꯑꯦ ꯑꯩ ꯑꯩ ꯉꯟꯅ ꯆꯥꯏꯅꯦ ꯅꯪ ꯅꯈꯣꯏꯗꯤ ꯊꯦꯡꯉꯝꯕꯅꯤꯅꯦ
ꯍꯥꯏꯗꯤ ꯆꯤꯟ ꯊꯤꯒꯅꯨ ꯑꯩꯅ ꯍꯥꯜꯂꯅꯤ
ꯄꯨꯡ ꯃꯉꯥ ꯑꯗꯨꯋꯥꯏꯗ ꯆꯥꯏꯦ ꯍꯥꯏꯗꯤ
ꯊꯕ
ꯀꯕꯤ ꯄꯨꯉꯉ
ꯅꯪꯗꯤ ꯀꯥꯏꯗ ꯂꯩꯒꯦ ꯍꯧꯖꯤꯛ
ꯂꯧꯕꯨꯇ ꯂꯩꯌꯦꯦ
ꯑꯝꯣꯏꯀ
ꯎꯝ ꯑꯣꯛꯄꯅꯦ ꯐꯖꯅ ꯃꯔꯝ ꯑꯣꯛꯄꯅꯦ ꯑꯩꯗꯣ
ꯒꯥꯔꯤ ꯊꯕꯛ ꯇꯧꯕ ꯏꯁꯤꯡ ꯌꯦꯡꯕꯨꯔꯥꯡꯁꯤꯁꯨ
ꯏꯁꯤꯡꯁꯨ ꯌꯦꯡꯉꯤ ꯂꯧꯍꯣꯟꯁꯨ ꯐꯖꯅ ꯐꯣꯏꯕꯤꯈ꯭ꯔꯦ
ꯃꯤ ꯀꯌꯥꯝ ꯀꯌꯥꯝ ꯇꯧꯒꯦ
ꯍꯥꯥ
ꯀꯌꯥ ꯃꯤ ꯀꯌꯥꯅꯣ
ꯑꯁ ꯑꯩꯈꯣꯏ ꯏꯃꯥꯒ ꯑꯩꯈꯣꯏ ꯏꯄꯥꯒ ꯑꯩ
ꯏꯅ ꯈꯇꯔ
ꯑꯩꯈꯣꯏ ꯈꯛꯇꯅꯦ
ꯋꯥꯕ꯭ꯔꯣ ꯅꯨꯡꯁꯥ ꯌꯥꯝ ꯀꯟꯅ ꯁꯥꯕ꯭ꯔꯣ
ꯊꯕꯛ ꯁꯨꯕꯕꯨ ꯋꯥꯗꯕ ꯃꯤ ꯂꯩꯕ꯭ꯔꯥꯅꯦ
ꯊꯛꯁꯨ ꯍꯥꯏꯁꯨ ꯋꯥꯗꯕ ꯈꯔ ꯂꯩꯗꯅ ꯈꯔ ꯍꯦꯟꯅ ꯋꯥꯕ ꯑꯗꯨꯝ ꯈꯔ ꯅꯨꯡꯉꯥꯏꯕ ꯑꯗꯨꯝ ꯂꯩꯗꯅ ꯃꯈꯜ
ꯊꯕꯛ ꯁꯨꯔꯒ ꯋꯥꯗꯕ ꯃꯤꯗꯤ ꯋꯥꯕꯅꯤꯅꯦꯀꯦꯒ
ꯐ ꯑꯦ ꯀꯔꯤꯒꯤꯅꯣ
ꯆꯨꯝꯅ ꯁꯨꯝ ꯆꯠꯄꯁꯨ ꯋꯥꯕꯅꯤꯍꯦ ꯊꯕꯛ ꯁꯨꯔꯗꯤ
ꯍꯥꯎꯕ ꯆ ꯆꯥꯕ ꯌꯥꯗ꯭ꯔꯣ ꯂꯋ ꯆꯄ ꯅꯨꯃꯤꯠꯇ
ꯋꯥꯏ ꯁ ꯄꯣꯠꯁ
ꯍꯏ ꯆꯝꯐꯨꯠ ꯋꯥꯏ ꯆꯝꯐꯨꯁꯦ ꯄꯥꯝꯕꯝꯗꯤ ꯆꯥꯕꯅꯤ ꯍꯦ
ꯆꯕꯌꯦ ꯆꯋꯣꯏ
ꯐꯥꯏꯒꯟꯒꯁꯦ ꯌꯥꯝ ꯆꯥꯎꯕꯅꯦꯍꯦ
ꯅꯪꯗꯤ ꯌꯥꯝ ꯆꯥꯔꯝꯅꯤꯅꯦ ꯍ ꯍꯥꯏ
ꯌꯥꯝ ꯇꯥꯏ
ꯂꯅꯥꯀꯅꯥꯜꯥꯏꯕ꯭ꯔꯣ
ꯑꯩꯒꯌꯦ
ꯑ ꯁꯤ ꯌꯥꯝꯇ ꯅꯤꯡꯕ ꯃꯥꯜꯂꯗ ꯅꯪꯁꯨ
ꯎꯝ ꯊ ꯆꯞꯅ ꯅꯥꯏꯁꯨ ꯋꯥꯥꯏ ꯅꯪ ꯈꯛꯇ ꯅꯠꯇꯦ ꯊꯕꯛ ꯇꯧꯕꯁꯦ ꯗꯤꯁꯣꯏꯗ ꯀꯔꯨꯕꯅꯤꯗ
ꯑꯩ ꯅꯪꯕꯨ ꯊꯕꯛ ꯇꯧꯗꯦ ꯍꯥꯏꯕ꯭ꯔꯥꯅꯦ
ꯅꯪꯗ ꯑꯗꯨꯗ ꯊꯕꯛ ꯍꯥꯏꯕꯗ ꯈꯔ ꯀꯔꯤ ꯈꯪꯗꯦ ꯀꯔꯤ ꯈꯟꯕ꯭ꯔꯥ ꯈꯪꯗꯦ
ꯅꯪ ꯅꯪ ꯏ ꯄꯣ ꯅꯤꯡꯁ ꯍꯦꯡꯗ꯭ꯔꯦꯕꯣ
ꯅ ꯀꯩꯅꯩꯅꯣ ꯍꯣꯔꯦꯟ ꯊꯦꯡꯕ ꯐꯥꯎ ꯇꯧꯗꯣꯏꯔꯥ ꯅꯣ ꯑꯩ ꯊꯕꯛ ꯁꯨꯕꯗꯣ
ꯉꯥꯏꯍꯥꯛꯇꯪ ꯂꯩꯔꯗꯤ ꯆꯠꯀꯅꯤ ꯆꯥꯛ ꯂꯥꯃꯤꯅꯤ
ꯑꯦ ꯆꯥꯛ ꯄꯨꯗꯦ ꯌꯨꯝꯗ
ꯆꯥꯀꯨꯗꯦ
ꯑꯃꯨꯛ ꯆꯥꯕ ꯂꯣꯏꯔꯒ ꯑꯃꯨꯛ ꯇꯧꯗꯣꯏꯔ
ꯎꯝ ꯉꯝꯕ ꯃꯈꯩ ꯄꯣꯏꯔꯒ ꯉꯝꯗ꯭ꯔꯗꯤ ꯑꯃꯨꯛ ꯆꯠꯀꯅꯤ ꯍꯌꯦꯡ ꯑꯃꯨꯛ ꯇꯧꯒꯅꯤꯉ
ꯎꯝ ꯍꯧꯖꯤꯛꯀꯨꯝꯕ ꯃꯇꯝꯗꯤ ꯇꯧꯒꯅꯨ ꯑꯌꯨꯛꯇꯅꯦ ꯅꯨꯃꯤꯗꯥꯡ ꯋꯥꯏꯔꯝꯗꯅꯦ ꯇꯧꯋ ꯑꯌꯨꯛꯀ ꯅꯨꯃꯤꯗꯥꯡ ꯋꯥꯏꯔꯝꯁꯦ
ꯎ
ꯑꯖꯤꯛꯀꯤ ꯋꯥꯕꯅꯦꯅꯦ
ꯑꯌꯨꯛꯇ ꯇꯧꯔꯁꯨ ꯀꯥꯡ ꯂꯩꯕꯗꯣ
ꯀꯥꯡ ꯀꯥꯡꯕꯨ ꯈ꯭ꯔꯦ ꯑꯗꯨ ꯑꯗꯨꯗꯤ
ꯅꯨꯡꯁꯥ ꯅꯨꯡꯁꯥꯒꯁꯦ ꯌꯥꯝ ꯀꯩꯅꯣ ꯇꯧꯕ꯭ꯔꯥ
ꯅꯨꯡꯁꯥ ꯊꯣꯛꯑꯦ ꯌꯥꯝꯅ ꯆꯥꯏꯑ ꯑꯗꯣ ꯎꯄꯥꯏꯗꯤ ꯂꯩꯇ꯭ꯔꯦꯁꯨ ꯎꯗ꯭ꯔꯗꯤ ꯇꯕ ꯑꯗꯨ
ꯏꯄꯥꯥꯡꯈ꯭ꯔꯣꯅꯦꯦ
ꯈꯥꯡ꯭ꯔꯒ ꯇꯎꯕꯅꯤꯅꯦꯍꯦ
ꯎ
ꯑꯗꯨꯁꯨ ꯈꯥꯡꯕ ꯉꯝꯗ꯭ꯔꯗꯤ ꯆꯥꯛꯀꯅꯤꯗ
ꯀꯩꯗꯧ ꯃꯥꯥꯟꯗ꯭ꯔꯦꯕ ꯅꯪꯁꯦ
ꯐꯖꯅ ꯈꯥꯡꯕꯤꯕꯅꯦ ꯉꯁꯥꯏ ꯅꯨꯡꯁꯥ ꯑꯁ ꯊꯄꯗꯣ ꯌꯥꯝ ꯌꯥꯝ ꯀꯜꯂꯦ
ꯑꯩꯈꯣꯏꯗ ꯉꯁꯥꯏ ꯍꯧꯖꯤꯛꯀꯤ ꯃꯃꯥꯡꯗꯣ ꯅꯣꯡ ꯇꯥꯏꯌꯦ ꯅꯣꯡꯀ ꯇꯥꯏꯦ
ꯍꯧꯖꯤꯛꯇꯤ ꯑꯃꯨꯛ ꯅꯣꯡꯁꯥ ꯊꯣꯛꯑꯦꯗꯣ
ꯅꯣꯏꯗꯤ ꯅꯨꯡꯉꯥꯏꯅ ꯂꯩꯊꯣꯛꯏꯅꯦ ꯏꯔ ꯃꯗ
ꯆꯠꯄꯅꯦ ꯍꯥꯏꯔꯒ ꯍꯧꯖꯤꯛꯇ ꯍꯜꯂꯛꯅꯦ ꯑꯩꯁꯨ
ꯈꯤꯪ ꯊꯕꯛꯕꯨ ꯀꯔꯤ ꯊꯕꯛꯅꯣ ꯍꯥꯏꯔꯒ
ꯑꯗꯄ ꯌꯥꯗꯦ
ꯑꯣ ꯀꯤꯡꯁ ꯐ ꯃꯥꯅꯦꯗ ꯅꯪꯒꯤꯁꯦ
ꯅꯠꯇꯦ ꯍꯧꯖꯤꯛꯄ ꯀꯅꯥꯅ ꯋꯥꯛꯀꯤꯡ ꯆꯠꯅꯕ꯭ꯔꯣ ꯑꯁꯇ ꯑꯣꯏꯔꯦ ꯅꯪꯁꯨ
ꯑꯥꯎꯠꯁꯥꯏꯗ ꯂꯩꯕ ꯃꯤꯁꯤꯡꯒꯤ ꯃꯇꯝ ꯂꯥꯏꯅꯤꯡꯗ ꯄꯪ ꯆꯥ ꯆꯠꯂꯦ ꯅꯪ ꯁꯣꯏ ꯏꯝꯐꯥꯜꯗ ꯂꯩꯕꯅꯤꯅ ꯄ ꯆꯠ ꯆꯠ ꯃꯥꯂꯦ
ꯆꯦ ꯇꯧ ꯑꯩ ꯈꯨꯅ ꯂꯩꯌꯦ
ꯐꯅꯤ ꯊꯒꯅ
ꯎꯗꯕ꯭ꯔꯣ ꯑꯩꯗꯤ ꯅꯍꯥꯟ ꯉꯔꯥꯡꯒ ꯅꯪꯕ ꯎꯋꯦ
ꯎꯝꯗꯥꯗꯥ
ꯃꯈꯥ ꯀꯨꯝꯕꯗꯨ ꯑꯩꯈꯣꯏ ꯂꯩꯀꯥꯏꯗ ꯂꯥꯛꯄꯗꯨ
ꯀꯗꯥꯥꯏꯗ ꯁꯨꯡ ꯀꯨꯝ ꯀꯨꯝꯗꯦ
ꯀꯅꯥꯅ ꯅꯪ ꯃꯥꯟꯕ ꯑꯃ ꯂꯩꯕ꯭ꯔꯥ ꯑꯗꯨꯗꯤ
ꯎꯝ ꯅꯪ ꯅꯪ ꯅꯨꯄꯤ ꯑꯣꯏꯔꯝꯅꯤ
ꯂꯩꯩꯇꯦ ꯈꯣꯏꯗꯤ
ꯅꯨꯡꯗꯥꯡ ꯇꯥꯔꯗꯤ ꯐꯣꯟ ꯍꯦꯛꯇ ꯇꯧꯔꯒ ꯂꯩꯔꯦ ꯍꯥꯏ
ꯇꯧꯗꯦꯗ ꯑꯩꯕꯨ ꯀꯅꯥꯗ ꯐꯣꯟ ꯇꯧꯕ꯭ꯔꯣ ꯄꯤꯗꯦꯍꯦ ꯑꯩꯁ ꯎꯝ ꯀꯩꯗꯧꯁꯦ ꯍꯥꯏꯕꯥꯅꯣ
ꯈꯨꯟ ꯗ ꯑꯃꯨꯛ ꯍꯜꯂꯛꯈꯔꯣ ꯑꯗꯨꯒ ꯂꯧ ꯂꯤꯡꯅꯤꯉꯥꯏ ꯇꯧꯔꯁꯦ ꯑꯣꯛꯁꯥ ꯄꯨꯔꯒ ꯂꯥꯛꯈ꯭ꯔꯣ
ꯂꯥꯛꯀꯗꯕꯅꯦ ꯍꯌꯦꯡ ꯅꯠꯇꯦ ꯍꯪꯆꯤꯛꯁꯦ ꯍꯪꯆꯤꯛ ꯂꯥꯛꯑꯒꯦ
ꯁꯨ ꯋꯥꯠꯂꯦꯗꯥ
ꯄꯥꯏꯔꯒꯥ ꯂꯥꯛꯀꯦ ꯑꯗꯨꯒ ꯅꯣꯏꯒꯤ ꯂꯧꯐꯝꯗꯣ ꯑꯗꯨꯗ ꯇꯥꯒꯦ ꯑꯩ
ꯊꯥꯖꯅꯤꯡꯉꯥꯏ ꯈꯔ ꯋꯥꯠꯄꯀꯣ ꯅꯪꯒꯤꯁꯦ
ꯑꯁ
ꯑꯁꯦꯡꯕ ꯋꯥ ꯍꯥꯏꯔꯁꯨ ꯄꯪ ꯅꯣꯛ ꯍꯦꯛꯇ ꯅꯣꯛꯄ
ꯑꯩ ꯐꯁ ꯊꯥꯖꯗ꯭ꯔꯗꯤ ꯂꯣꯏꯔꯦ ꯅꯪꯁꯨ ꯀꯅꯥꯗ ꯊꯥꯖꯒꯦ ꯍꯥꯏꯕꯅꯣ
ꯑꯩꯉꯣꯟ ꯏꯊꯟꯗ ꯐꯥꯎ ꯑꯩꯉꯣꯟꯗ ꯊꯥꯖꯥ ꯗꯦꯗ ꯑꯩꯗꯤ ꯅꯣꯏꯕꯨꯗꯤ ꯊꯥꯖꯥꯅꯤꯡꯉꯥꯏ ꯂꯩꯇ꯭ꯔꯦ
ꯇꯥꯎꯅꯤ ꯅꯪꯗꯨ
ꯍꯧꯖꯤꯛꯀꯥꯟꯁꯦ ꯃꯤ ꯃꯤꯉꯣꯟꯗ ꯊꯥꯖꯕ ꯊꯝꯒꯅꯨ ꯍꯥꯏ
ꯀꯅꯥꯅ ꯍꯥꯏꯕ꯭ꯔꯥ
ꯑꯁꯃꯤꯁꯤꯡꯅ ꯍꯥꯏꯗ ꯑꯩꯅꯁꯨ ꯍꯥꯏꯕ
ꯃꯤꯅ ꯍꯥꯏꯔꯒ ꯅꯪ ꯑꯗꯨꯝ ꯊꯥꯖꯔꯛꯑꯦ
ꯊꯥꯖꯕ ꯊꯝꯃꯒ ꯀꯥꯏꯕꯗꯣ ꯊꯝꯃꯣꯏ ꯆꯥꯛꯄꯗꯣ
ꯎꯝ ꯑꯗꯨ ꯅꯪ ꯅꯣꯏ ꯑꯦꯛꯖꯥꯝ ꯊꯥꯕ ꯑꯁ ꯅꯣꯏꯗꯤ ꯁꯦꯜ ꯌꯥꯝ ꯇꯥꯜꯂꯦꯀꯣ
ꯀꯔꯤ ꯑꯦꯛꯖꯝ ꯔꯣ ꯅꯦ
ꯍꯥꯟ ꯊꯥꯕꯗꯧ
ꯅꯣꯏꯅ ꯆꯠꯈ꯭ꯔꯦ ꯄꯩꯁꯥꯗꯣ
ꯅꯣꯏ ꯂꯩꯀꯥꯏꯒꯤ ꯑꯃ ꯀꯩꯅꯣ ꯊꯥꯕꯗꯣ
ꯑꯣ ꯑꯩꯈꯣꯏ ꯂꯩꯀꯥꯏ ꯃꯥꯥꯗꯣ ꯌꯥꯝ ꯊꯥꯏ ꯋꯥꯠꯂꯤ ꯊꯥꯅꯤꯡꯉꯥꯏ ꯃꯥꯒꯤꯗꯤ
ꯀꯩꯅꯣꯁꯦ ꯊꯥꯕꯅꯤꯅꯦ ꯎꯝ ꯃꯁꯇꯔꯒꯤ ꯑꯃ ꯊꯥꯕꯗꯣ ꯈꯪꯕ꯭ꯔꯥ
ꯎꯝ
ꯑꯗꯣ ꯏꯃꯅꯕꯤꯒꯤ ꯎ ꯏꯃꯥꯟꯅꯕꯤꯒꯤ ꯏꯃ ꯑ ꯑ ꯏꯃꯥꯟꯅꯕꯤ ꯕꯤꯒꯤ ꯃꯆꯦꯒꯤ ꯊꯥꯕꯅꯦ ꯑꯩꯉꯣꯟꯗ ꯊꯤꯕꯤꯌꯣ ꯍꯥꯏꯕꯀꯣ
ꯅꯩꯔꯦꯅꯦ ꯅꯣꯌꯁꯦ
ꯊꯤꯕꯤꯌꯨ ꯍꯥꯏꯕ꯭ꯔꯣ ꯅꯩꯕꯔꯣꯅꯦ ꯊꯤꯕꯨ
ꯊꯤꯕꯤꯔꯣ ꯍꯥꯏꯕꯗꯣ ꯅꯪꯅ ꯐꯖꯕ ꯊꯤꯕꯤꯔꯦꯅꯦ ꯑꯗꯣ ꯃꯣꯏ ꯄꯩꯁꯥ ꯇꯥꯟꯈ꯭ꯔꯦꯅꯦ ꯅꯪꯒꯤꯁꯤ ꯅꯪꯒꯤꯁꯨ ꯅꯤꯌꯣ
ꯑꯁ ꯂꯩꯗꯨꯗꯤ ꯊꯥꯕ ꯌꯥꯕꯅꯤꯅꯦ ꯊꯥꯕꯤꯕ ꯌꯥꯒꯗ꯭ꯔꯥ ꯑꯩꯉꯣꯟꯗ ꯍꯥꯏꯕꯅꯦ ꯑꯩ ꯑꯁꯤꯗ ꯂꯩꯕꯅꯦ ꯍꯥꯏꯕꯗ
ꯑꯩꯅ ꯊꯤꯕꯤꯕꯅꯤꯅ ꯑꯩꯒꯤꯁꯨ ꯈꯔ ꯄꯤꯌꯨ ꯍꯥꯏꯌꯣ
ꯑꯁ ꯀꯇꯥ ꯍꯥꯏꯗꯒꯤꯅꯗ
ꯏꯀꯥꯏꯕ꯭ꯔꯥ ꯑꯩ ꯍꯥꯏꯕꯤꯌꯣꯔꯥ
ꯏ ꯃꯥꯁꯇꯔꯒꯤꯗꯤꯔꯤ ꯃꯥꯁꯇꯔꯒꯤꯗꯤ ꯌꯥꯝ ꯇꯥꯡꯉꯦꯍꯦ
ꯃꯥꯁꯇꯔꯒꯤꯗꯤ ꯌꯥꯝ ꯇꯥꯡꯉꯦ ꯑꯩꯕꯨꯁꯨ ꯃꯤ ꯑꯃꯒꯤ ꯊꯥꯕꯤꯌꯨ ꯍꯥꯏꯕꯅꯦ
ꯅꯨꯡ ꯊꯥꯕ ꯌꯥꯗ꯭ꯔꯣ
ꯃꯪꯗ ꯁꯥꯗꯕ
ꯎꯝ ꯑꯅꯤ ꯂꯤꯁꯤꯡ ꯑꯅꯤꯅꯦ ꯍꯥꯏꯅꯦ
ꯄꯩꯁꯥꯒ ꯑꯦꯛꯖꯥꯝꯒ ꯆꯥꯟꯅꯗꯕꯀꯣ
ꯎꯝ ꯀꯔꯤ ꯀꯌꯥ ꯄꯤꯒꯦ ꯍꯥꯏꯕ꯭ꯔꯣ
ꯑꯦ ꯂꯤꯁꯤꯡ ꯑꯃ ꯐꯥꯎ ꯌꯥꯎꯗꯦꯗ ꯃꯣꯏ ꯍꯥꯏꯕꯗꯣ
ꯃꯁꯇꯒꯔꯥ ꯎꯝ ꯑꯩꯅ ꯍꯥꯏꯕꯗꯤ ꯑꯩ ꯑꯩꯉꯣꯟꯗ ꯊꯤꯕꯤꯌꯨ ꯍꯥꯏꯕꯗꯨꯗꯤ ꯄꯩꯁꯥꯒꯤꯗꯤ ꯑꯗꯨꯝ ꯈꯪꯗꯦ ꯈꯔ ꯃꯣꯏꯗꯤ ꯈꯔ ꯅꯨꯡꯉꯥꯏꯁꯨ ꯅꯨꯡꯉꯥꯏꯕ ꯑꯣꯅꯀꯣ ꯃꯣꯏ ꯎꯃꯨꯡꯗ ꯈꯪꯗꯦ ꯂꯤꯁꯤꯡ ꯑꯅꯤꯒꯤ ꯃꯣꯏ ꯉꯥꯡꯅꯕ ꯃꯥꯜꯂꯦ
ꯁꯚꯦꯟ ꯐꯤꯐꯇꯤ ꯄꯤꯒꯅꯤ ꯍꯥꯏ ꯑꯩ ꯄꯣ ꯊꯥꯕꯤꯌꯨ ꯍꯥꯏꯕꯗꯨ
ꯎꯝ ꯑꯗꯨꯗꯤ ꯑꯦꯁ ꯀꯣꯂꯦꯖꯀꯤ ꯀꯣꯂꯦꯖꯀꯤ ꯐꯥꯎ ꯂꯤꯁꯤꯡ ꯑꯃ ꯊꯥꯔꯀꯥꯟꯁꯤꯗ
ꯑꯩꯅ ꯉꯝꯗꯦ ꯍꯥꯏꯕ
ꯑꯗꯣ ꯃꯣꯏ ꯀꯩꯅꯣ ꯊꯤꯕꯤꯌꯨ ꯍꯥꯏꯕꯗꯣ ꯃꯄꯨ ꯀꯣꯏꯗꯣ ꯊꯤꯕꯤꯌꯣ ꯑꯗꯣ ꯄꯩꯁꯥꯕꯨꯗꯤ ꯑꯗꯨꯝ ꯄꯤꯒꯅꯤ ꯑꯗꯨꯒ ꯐꯦꯜ ꯇꯧꯔꯗꯤ ꯑꯩꯉꯣꯟꯗ ꯆꯩꯒꯦ ꯍꯥꯏ ꯍꯉꯣꯟꯗ ꯐꯨꯋꯦ ꯅꯪꯅ ꯊꯤꯕꯅꯦ ꯐꯦꯜ ꯇꯧꯔꯗꯤ ꯅꯪ ꯆꯩ ꯆꯥꯕꯅꯦ ꯍꯥꯏ
ꯊꯥꯕꯤꯕꯅ ꯃꯤ ꯊꯥꯕꯤꯕ ꯅꯠꯇ꯭ꯔꯒ ꯄꯩꯁꯥ ꯂꯧꯕꯅ ꯃꯤꯅ ꯊꯥꯕ ꯃꯤꯅ ꯄꯩꯁꯥ ꯂꯧꯕ
ꯐꯦ ꯇꯧꯔꯒ ꯋꯥꯊꯤ ꯆꯥꯔꯕꯗꯤ ꯅꯪꯅ ꯆꯥꯗꯣꯏꯕ ꯑꯁ ꯅꯨꯡꯉꯥꯏꯔꯦꯍꯦ
ꯍꯦꯜ ꯆꯥꯔꯗꯤ ꯕꯦꯛꯇꯣ ꯑꯩ ꯑꯩꯅ ꯊꯥꯒꯗꯕ
ꯋꯥꯊꯤ ꯆꯥꯕ ꯅꯨꯃꯤꯠꯇꯣ ꯑꯩꯉꯣꯟꯗ ꯐꯣꯟ ꯇꯧꯔꯛꯑꯣ ꯀꯣ
ꯄꯥꯁ ꯇꯧꯒꯅꯤ
ꯑꯗꯣ ꯅꯪ ꯀꯔꯤꯒꯨꯝꯕ ꯐꯦꯜ ꯇꯧꯕ ꯂꯩꯔꯗꯤ ꯐꯤ ꯆꯥꯕ ꯅꯨꯃꯤꯠꯇꯣ ꯑꯩꯉꯣꯟꯗ ꯐꯣꯟ ꯇꯧꯔꯛꯑ ꯑꯩꯈꯣꯏꯅꯤ ꯇꯝꯅꯤꯅꯁꯦ
ꯃꯁꯤ ꯆꯤꯟ ꯊꯤꯒꯅꯨ
ꯑꯁꯦꯡꯕ ꯍꯥꯏꯗꯅ
ꯏꯃꯥꯟꯅꯕ ꯏꯃ ꯏꯃꯥꯟꯅꯕꯤ ꯍꯥꯏꯕꯗꯣ ꯃꯥꯗꯤ ꯑꯥꯗ ꯉꯁꯤ ꯆꯠꯈ꯭ꯔꯦ ꯑꯥꯎꯠꯁꯥꯏꯠ ꯃꯄꯥꯟꯂꯣꯝꯗ ꯍꯥꯏꯗꯤ ꯃꯥꯗꯣ